ꯍꯜꯂꯣ
ꯍꯜꯂꯣ
ꯍꯜꯂꯣ ꯅꯨꯡꯉꯥꯏꯔꯤꯕꯔꯤꯕꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯥꯎ ꯅꯨꯡꯉꯥꯏꯔꯤꯌꯦ
ꯑꯣ ꯉꯁ ꯆꯥꯛ ꯆꯥꯔꯕꯣ
ꯆꯥꯛꯇꯤ ꯍꯣꯏ ꯉꯁꯥꯏ ꯑꯩꯅ ꯆꯥꯔꯦ
ꯑꯣ ꯀꯩꯁꯪ ꯑꯩ ꯀꯁꯨ ꯆꯥꯔꯦ ꯍꯣꯏ
ꯑꯣ
ꯀꯩꯁ ꯌꯥꯝ ꯆꯥꯔꯦ ꯅꯪꯗꯤ
ꯑ ꯑ ꯁꯧꯒ꯭ꯔꯤ
ꯑꯁ ꯃꯅꯥꯏꯍꯦ ꯑꯩꯁꯨ ꯁꯧꯔꯤ ꯆꯥꯏꯑꯦ ꯁꯧꯔꯤ ꯀꯥꯡꯁꯣꯏꯀꯣ
ꯑꯥ ꯍꯥꯎꯕꯅꯦ ꯀꯩꯅꯣ ꯖꯁ ꯁꯥꯏꯠ ꯈꯔ ꯂꯩꯔꯗꯤ ꯍꯥꯎꯕꯅꯦ ꯁꯧꯒ꯭ꯔꯤꯁꯨ
ꯎꯝ
ꯑꯌꯨꯛ ꯁꯟꯗꯦ ꯃꯣꯔꯅꯤꯡꯒꯤꯗꯤ ꯆꯞ ꯆꯥꯔꯦ ꯀꯔꯤꯅꯣ
ꯎꯝ ꯎꯗꯅꯦ
ꯅꯪꯗꯤ ꯀꯔꯤ ꯌꯦꯟꯁꯥꯡ ꯆꯥꯔꯦ
ꯁꯧꯔꯤ ꯆ
ꯑꯣ ꯈꯥꯎ
ꯑꯗꯨꯅꯦꯕ ꯏꯕꯥꯅꯤꯒꯤꯗꯣ ꯃꯥꯟꯅꯥꯑꯌꯦ ꯍꯥꯏꯕꯗꯣ ꯑꯩꯅ ꯅꯪꯁꯤꯗꯤꯜꯣ ꯏꯔꯦꯅꯦ
ꯁꯧꯒ꯭ꯔꯤꯁꯦ ꯆꯥꯛꯁꯨ ꯌꯥꯝ ꯆꯪꯕꯅꯦ ꯂꯥꯝꯕꯗꯗꯤ
ꯎꯝ ꯂꯧꯈꯠꯄꯗ ꯅꯨꯡꯉꯥꯏꯌꯦꯕ
ꯑ ꯂꯧꯈꯠꯄꯗꯁꯨ ꯅꯨꯡꯉꯥꯏꯔꯒ ꯑ ꯂꯥꯝꯕꯁꯨ ꯊꯨꯕꯀꯣ ꯌꯦꯔꯨꯝ ꯑꯃꯒ ꯐꯖꯅ ꯉꯧꯔꯗꯤꯀꯣ ꯑꯗꯨꯝ ꯌꯥꯔꯕꯅꯦ
ꯍꯣꯏ ꯑꯁꯥꯎꯋꯦ
ꯑꯗꯨꯕꯨ ꯅꯨꯃꯤꯠ ꯈꯨꯗꯤꯡꯒꯤ ꯆꯥꯕꯗꯗꯤ ꯍꯥꯎꯇꯕꯅꯦꯍꯦ
ꯎꯝ ꯅꯨꯃꯤꯠ ꯈꯨꯗꯤꯡꯒꯤꯗꯤ ꯆꯥꯁꯨ ꯆꯥꯔꯣꯏꯍꯦ
ꯏꯟꯁꯥꯡ ꯏꯟꯁꯥꯡ ꯂꯩꯔꯛꯇ꯭ꯔꯗꯤ ꯅꯨꯃꯤꯠ ꯈꯨꯗꯤꯡꯒꯤ ꯑꯗꯨꯝ ꯆꯥꯏꯗꯅ ꯁꯒ꯭ꯔꯤꯁꯦ
ꯑꯗꯨ ꯌꯥꯔꯣꯏꯕꯣ
ꯁꯧꯒ꯭ꯔꯤ ꯆꯥꯃꯜꯂꯁꯨ ꯏꯁꯥ ꯁꯣꯛꯅꯕꯅꯦ ꯀꯩꯅꯣ ꯏ ꯂꯣꯏ ꯆꯨꯞꯈꯤꯗꯅ
ꯅꯣꯏꯗꯤ ꯕꯣꯜ ꯌꯦꯡꯕ꯭ꯔꯣ
ꯀꯔꯤ ꯍꯦꯕ
ꯕꫭꯜ ꯌꯦꯡꯕ꯭ꯔꯣ
ꯌꯦꯡꯉꯦ
ꯉꯔꯥꯡꯒꯤꯗꯣ ꯌꯦꯡꯕ꯭ꯔꯣ
ꯉꯔꯥꯡꯒꯤꯗꯤ ꯌꯦꯡꯗꯦ
ꯑꫭ
ꯅꯪꯗꯤ ꯌꯦꯡꯕ꯭ꯔꯥ
ꯍꯣꯏ ꯌꯦꯡꯕꯒꯤ ꯑꯁ ꯇꯨꯝꯕꯁꯦ ꯉꯥꯏꯍꯥꯛꯇꯪ ꯉꯥꯏꯔꯤ ꯍꯧꯒꯠ ꯄꯥ
ꯅꯨꯡꯉꯥꯏꯔꯦꯍꯦ ꯑꯗꯨꯗꯤ
ꯁꯤꯒꯅꯤꯗ ꯇꯨꯝꯅꯃꯟ ꯇꯨꯝꯃꯟꯗꯕꯒꯤꯀꯣ
ꯎꯝ ꯑꯁ ꯇꯨꯝꯗꯕꯤꯁꯦ ꯁꯛꯂꯤ ꯌꯥꯝ ꯁꯣꯛꯄꯅꯤꯀꯣ
ꯁꯛꯀꯤꯗꯨꯕꯣ ꯑꯗꯨꯝ ꯌꯥꯏ ꯌꯥꯅꯕ ꯇꯧꯔꯗꯤ ꯂꯣꯏꯔꯦ ꯀꯩꯅꯣ
ꯑꯗꯨ ꯑꯣꯏꯔꯁꯨ
ꯃꯥꯅꯦ ꯃꯥꯅꯦ ꯍꯦ ꯍꯧꯒꯠꯂꯛꯄꯗ ꯃꯤ ꯄꯣꯠꯝꯃꯒ
ꯑꯗꯨꯅꯦ ꯎꯝ ꯀꯣꯛꯒꯨꯝꯕꯁꯦ ꯌꯥꯝ ꯆꯤ ꯀꯟꯕꯅꯦꯀꯣ
ꯃꯥꯏꯒ꯭ꯔꯦꯟꯗꯤ ꯄꯥꯛ ꯂꯩꯇ꯭ꯔꯦ ꯑꯗꯨ ꯀꯨꯝꯕꯗꯗꯤ ꯃꯍꯧꯁꯥꯒꯤ ꯊꯦꯡꯅ ꯇꯨꯝꯕ ꯑꯗꯨꯝ ꯍꯩꯅꯕꯒꯤꯀꯣ
ꯑꯣ
ꯑꯗꯨꯕꯨ ꯏꯁꯥꯗꯤ ꯅꯤꯛꯑꯦꯍꯦ ꯌꯥꯝ ꯊꯦꯡꯃꯜꯂꯁꯨ
ꯎꯝ
ꯑꯔꯂꯤ ꯇꯨ ꯕꯦꯠ ꯑꯔꯂꯤ ꯇꯨ ꯔꯥꯏꯁꯅ ꯁꯨꯃꯥꯏꯅ ꯈꯨꯗꯛꯇ ꯋꯥꯔꯜ ꯀꯞꯀꯤ ꯃꯇꯝꯗ ꯇꯪꯃꯤ
ꯎꯝ ꯑꯩꯈꯣꯏꯒꯤꯗꯤ ꯉꯥꯟꯅ ꯇꯨꯝꯈ꯭ꯔꯅꯤ ꯑꯗꯨꯒ ꯃꯔꯤ ꯄꯨꯡ ꯃꯔꯤ ꯌꯥꯎꯔꯗꯤ ꯇꯨꯝꯕ ꯌꯥꯔꯥ
ꯑꯁ ꯆꯥ ꯆꯥ ꯑꯔꯂꯤ ꯕꯔꯠ ꯉꯥꯛꯇꯅꯤꯅꯦ ꯎꯝ ꯐꯩꯅꯦ ꯑꯗꯨꯅꯤꯅꯦ
ꯑꯗꯨ ꯍꯦꯟꯅ ꯅꯨꯡꯉꯥꯏꯔꯦ
ꯑꯗꯨꯅꯦ ꯍꯛꯆꯥꯡꯅ ꯃꯔꯨꯅꯦ ꯅꯠꯇ꯭ꯔꯣ
ꯎꯝ ꯑꯗꯨꯅꯦꯕ ꯅꯠꯇ꯭ꯔꯗꯤ ꯌꯥꯔꯔꯣꯏ ꯕ
ꯑꯥ ꯁꯣꯝꯗꯤ ꯉꯁꯤ ꯀꯔꯤ ꯀꯔꯤ ꯇꯧꯒꯦꯔꯣ
ꯉꯁꯤꯁꯦ ꯅꯣꯡꯃꯥꯏꯖꯤꯡꯅꯤꯅ ꯁꯨꯝ ꯐꯖꯅ ꯂꯩꯊꯣꯛꯀꯦꯅ ꯈꯟꯂꯒ ꯂꯩꯕ ꯑꯩꯁꯦ
ꯑꯣ
ꯑꯗꯨ ꯅꯪꯒꯤꯗꯤ
ꯍꯥꯥ
ꯅꯪꯒꯤꯗꯤ ꯅꯪꯗꯤ ꯀꯔꯤ ꯇꯧꯒꯅꯤ ꯉꯁꯤꯗꯤ
ꯎꯝ ꯑꯩꯁꯨ ꯐꯖꯅ ꯂꯩꯊꯃꯟꯕꯒꯤ ꯌꯨꯝꯗꯒꯤ ꯍꯧꯖꯤꯛ ꯉꯥꯏꯍꯥꯛ ꯂꯩꯔꯒ ꯏꯃꯥꯟꯅꯕ ꯑꯩꯈꯣꯏꯗ ꯊꯣꯛꯀꯦ ꯍꯥꯏꯕꯀꯣ
ꯑ ꯑꯣ
ꯑꯗꯨꯝ ꯁꯟꯗꯦꯅꯤꯅ ꯄꯨꯟꯕ
ꯎꯝ
ꯍꯥꯏꯕꯗꯤ ꯌꯨꯝꯗ ꯃꯊꯟ ꯃꯊꯟꯗ ꯐꯣꯟ ꯍꯧꯖꯤꯛꯇꯤ ꯐꯣꯟꯒꯤ ꯃꯇꯝꯅꯤꯅꯀꯣ
ꯎꯝ
ꯑꯗꯨꯗꯣ ꯄꯥꯛ ꯍꯩꯅꯗꯦꯕꯀꯣ ꯑꯣꯜ ꯁ꯭ꯀꯨꯜ ꯑꯣꯏꯕꯅꯤꯅ
ꯎꯝ
ꯈꯉꯣ ꯃꯤ ꯒ꯭ꯔꯨꯞ ꯒ꯭ꯔꯨꯞꯇ ꯐꯝꯃꯒ ꯋꯥꯔꯤ ꯋꯥꯇꯥꯏ ꯁꯥꯔꯒ ꯀꯔꯤ ꯆꯥꯔꯒ ꯇꯧꯔꯒ ꯐꯕꯗꯣ ꯕꯣꯜꯒꯨꯝꯕ ꯅꯥꯕ ꯆꯠꯄ ꯑꯗꯨꯅ ꯕꯦꯁ ꯑꯣꯏꯗ꯭ꯔꯣ
ꯎꯝ ꯎꯝ
ꯔꯨꯝ ꯍꯟꯗꯛꯀꯤ ꯃꯤꯁꯤꯡꯗꯤ ꯔꯨꯝꯗ ꯈꯛꯇꯪ ꯂꯩꯔꯒ ꯇꯧꯕꯗꯨꯗꯤ ꯅꯣ ꯐꯟ ꯅ
ꯑꯁꯃꯤꯒꯤ ꯃꯤꯒꯤ ꯋꯥ ꯉꯥꯡꯉꯅꯨ ꯑꯩꯈꯣꯏꯒꯤ ꯍ
ꯌꯥꯏ ꯌꯥꯏ ꯌꯥꯏ
ꯌꯥꯔꯔꯣꯏꯕ
ꯑꯥ ꯑꯥ
ꯎꯝ
ꯑꯗꯨ ꯅꯪꯗꯤ ꯎꯝ ꯎꯝ ꯍꯥꯏꯌꯣ ꯍꯥꯏꯌꯣ
ꯅꯪꯒꯤ ꯅꯃꯥꯟꯅꯕꯁꯤꯡꯗꯣ
ꯎꯝ
ꯌꯥꯝ ꯂꯩꯕ꯭ꯔꯥ
ꯑꯩ ꯈꯪꯅꯕꯗꯤ ꯌꯥꯝꯃꯦ ꯍꯣꯏ
ꯑꯣ ꯑꯗꯨꯗꯤ ꯐꯖꯅ ꯄꯨꯟꯕꯤꯔꯣ
ꯎꯝ
ꯄꯨꯟꯕꯗꯤ ꯑꯗꯨꯝ ꯄꯨꯜꯂ ꯑꯗꯨꯝ ꯂꯩꯕꯅꯤꯗ ꯂꯩꯀꯥꯏꯒꯤꯗ ꯂꯩꯕꯅꯤꯅ ꯑꯗꯨꯝ ꯂꯩꯀꯥꯏꯒꯤꯗꯣ ꯑꯗꯨꯝ ꯄꯨꯟꯕꯅꯤꯅꯀꯣ
ꯍꯣꯏ ꯍꯣꯏ
ꯅꯨꯡꯉꯥꯏꯕꯅꯦ ꯄꯨꯟꯕꯁꯦ ꯅꯪꯗꯤ ꯑꯗꯨꯒꯨꯝꯕ ꯄꯨꯟꯕ ꯇꯧꯗ꯭ꯔꯣ
ꯇꯧꯕꯅꯦꯍꯦ ꯇꯧꯗ꯭꯭ꯔꯔꯤꯗꯤ ꯀꯗꯥꯏꯗꯒꯤ ꯏꯊꯅ ꯂꯩꯔꯗꯤ ꯁꯤꯔꯅꯤ
ꯑꯗꯨꯅꯦ ꯑꯗꯨꯅꯦ ꯅꯥꯊꯟ ꯅꯥꯊꯟꯗ ꯂꯩꯔꯒ ꯇꯧꯔꯗꯤ ꯈꯔ ꯈꯔ ꯆꯥꯛ ꯂꯥꯛꯀꯅꯤꯀꯣ
ꯑꯁ ꯌꯥꯗꯕꯅꯦ ꯃꯗꯨ ꯎꯝ ꯃꯇꯝ ꯊꯣꯛꯄ ꯇꯝꯗ꯭꯭ꯔꯗꯤ ꯌꯥꯔꯣꯏꯕ
ꯣꯂꯤꯕꯜ ꯀ ꯌꯥꯝ ꯑꯃ ꯁꯅꯥꯔꯝ ꯗꯧ ꯃꯥꯂꯦ ꯍꯦ
ꯍꯧꯖꯤꯛꯇꯤ ꯏꯊꯟꯗ ꯂꯩꯌꯦ
ꯑꯣ ꯅꯣꯏ ꯋꯦꯗꯔꯗꯤ ꯀꯃꯥꯏꯅ ꯇꯧꯕ꯭ꯔꯣ
ꯋꯦꯗꯔꯗꯤ ꯁꯥꯏꯌꯦꯗ
ꯅꯨꯡꯁꯥ ꯊꯣꯛꯄ꯭ꯔꯣ
ꯎꯝ ꯍꯧꯖꯤꯛꯇꯤ ꯊꯣꯛꯑꯦ ꯉꯁꯥꯏ ꯑꯌꯨꯛꯇꯗꯤ ꯊꯣꯛꯇꯦ ꯑꯗꯨꯝ ꯣ ꯍꯧꯖꯤꯛꯇꯗꯤ ꯈꯔ ꯈꯔ ꯊꯣꯛꯄ ꯍꯧꯔꯦ
ꯑꯣ ꯅꯣꯏꯁꯦ ꯅꯣꯔꯠꯇ ꯑꯣꯏꯕ꯭ꯔꯣ ꯏꯁꯇ ꯑꯣꯏꯕ꯭ꯔꯣ ꯁꯥꯎꯠꯇ ꯍꯏꯕ꯭ꯔꯣ
ꯑꯦꯈꯣꯏꯔꯣ ꯅꯣꯇꯝ ꯅꯪꯒꯤꯗꯤꯌꯦꯦ
ꯑꯩꯈꯣꯏꯁꯤ ꯋꯦꯁ ꯔꯣꯝꯁꯦ ꯈꯔ ꯃꯝꯇꯛ ꯇꯧꯔꯛꯄꯀꯣ
ꯑꯣ
ꯑꯩꯈꯣꯏ ꯃꯊꯛꯔꯣꯝꯗ ꯑꯗꯨꯝ ꯆꯤꯡ ꯂꯩꯕꯀꯣ ꯃꯤ ꯆꯤꯡ ꯌꯥꯝ ꯆꯠꯅꯕ ꯆꯤꯡ ꯀꯣ ꯑꯥ ꯑꯗꯨꯒꯤ
ꯀꯔꯤ ꯆꯤꯡꯕꯣ ꯅꯣꯏꯒꯤꯗꯣ
ꯆꯤꯡꯁꯦ ꯇꯥꯋꯔ ꯑꯃ ꯑꯅꯤ ꯂꯩꯕꯅꯦ ꯃꯤꯁꯤꯡ ꯋꯥꯛꯀꯤꯡ ꯑꯗꯨꯝ ꯆꯠꯅꯕꯅꯦ
ꯑꯣ ꯑꯣ ꯑꯣ ꯑꯗꯨ ꯅꯪ ꯅꯪꯗꯤ ꯆꯠꯇ꯭ꯔꯣ
ꯍꯣꯏ ꯆꯠꯇꯕꯩ ꯌꯥꯗꯦꯅꯦ ꯋꯥꯀꯤꯡ ꯆꯠꯄꯅ ꯐꯕꯅꯦ ꯀꯩꯅꯣ ꯍꯜꯂꯣ
ꯑ ꯇꯌꯦ
ꯑ ꯅꯪꯗꯤ ꯀꯔꯤ ꯀꯔꯤ ꯆꯠꯊꯔꯤꯒꯦ
ꯀꯔꯤꯦꯍꯕ
ꯅꯪꯗꯤ ꯀꯔꯤ ꯀꯔꯤ ꯆꯠꯊꯔꯤꯒꯦ
ꯑꯔꯣ
ꯍꯣꯏꯅꯦ ꯅꯪꯅꯤꯅꯦ
ꯑꯩ ꯍꯧꯖꯤꯛ ꯍꯧꯖꯤꯛ ꯀꯣ
ꯑꯥ
ꯂꯥꯏꯔꯤꯛ ꯇꯝꯔꯨꯌꯦ
ꯑꯥꯎ ꯀꯣꯂꯦꯖ
ꯎꯝ ꯀꯣꯂꯦꯖꯇꯤ ꯂꯣꯏꯈ꯭ꯔꯦ ꯑꯗꯣ ꯀꯣꯆꯤꯡ ꯂꯎꯧꯕ ꯍꯥꯏꯅ
ꯑꯆꯥ ꯑꯆꯥ ꯇꯣꯛ ꯇꯔ ꯋꯥꯂꯥ
ꯅꯠꯇꯦꯗ ꯗꯣꯛꯇꯔꯒꯤꯗꯤ ꯇꯣꯛꯑꯣ ꯑꯩꯗꯤ ꯍꯩꯅꯗꯦ
ꯑ ꯑꯗꯨꯗꯤ ꯅꯣꯡꯃꯩ ꯌꯦꯞꯄꯖꯠꯇ꯭ꯔꯣ
ꯑꯩꯒꯤꯗꯤ ꯕꯦꯡꯀꯤꯡꯒꯤ ꯇꯧꯒꯦꯅ
ꯑꯣꯀꯦ ꯑꯣꯀꯦ ꯑꯗꯨꯗꯤ ꯃꯦꯗꯝ ꯃꯦꯗꯝ ꯑꯦꯁ ꯑꯦꯁ ꯁꯤꯗꯤꯅꯤꯅꯦ
ꯍꯍ ꯍꯥꯍꯥꯍꯥ ꯑꯗꯨ ꯇꯥꯏ ꯍ
ꯑ ꯑꯣꯟꯅꯕꯤꯌꯣ ꯍꯅꯕꯤꯌꯣ ꯉꯥꯏꯍꯥꯛ ꯂꯩꯔꯗꯤ ꯅꯦꯛꯁ ꯏꯌꯥꯔ ꯑꯣꯏꯒꯦꯔꯥ ꯑꯗꯨꯅꯦ ꯍꯣꯠꯟꯅꯧ ꯍꯣꯟꯅꯧ ꯃꯊꯪ ꯅꯦꯛꯁ ꯌꯔꯗ ꯀꯅꯥ ꯈꯪꯕ꯭ꯔꯣ ꯄꯤꯌꯣ ꯑꯣꯏꯔꯝꯗꯅꯀꯣ ꯑꯁꯇꯥ
ꯑꯁ ꯑꯣꯏꯣꯏꯔꯤꯕꯍꯦ
ꯂꯥꯏꯔꯤꯛ ꯄꯥꯃꯟ ꯈꯈꯤꯅꯨ ꯀꯣ ꯉꯥꯎ ꯈꯈꯤꯅꯤ ꯀꯣ
ꯍꯣꯏ ꯈꯔ ꯈꯔ ꯌꯦꯡꯂꯡꯨꯔꯒ ꯀꯣ
ꯍꯣꯏ ꯍꯣꯏ
ꯑꯍꯍꯍ
ꯈꯔ ꯈꯔ ꯌꯦꯡꯉꯒ ꯑꯗꯨꯝ ꯐꯣꯟꯗ ꯑꯗꯨꯝ ꯌꯦꯡꯈ꯭ꯔꯒ ꯂꯩꯕꯗꯣ
ꯍꯍꯍꯥ ꯃꯤꯅꯤ ꯑꯃ ꯌꯦꯡꯒꯦꯅ ꯌꯦꯡꯔꯒ ꯄꯨꯡ ꯇꯧ ꯇꯧꯔꯒ ꯀꯣ ꯃꯤꯅꯤꯠ ꯄꯨꯡ ꯑꯃ ꯑꯅꯤ ꯑꯗꯨꯝ ꯐꯣꯟꯗ
ꯑꯝ
ꯖꯗꯣ
ꯑꯗꯨ ꯑꯣꯏꯔꯁꯨ ꯃꯦꯗꯥꯝ ꯃꯦꯗꯥꯝ ꯄꯤꯌ ꯑꯣꯏꯒꯗꯕꯅꯤꯅ ꯅꯪꯒꯤ ꯔꯨꯇꯤꯟ ꯇꯤꯟ ꯐꯖꯅ ꯊꯝꯂꯝꯒꯅꯤ ꯍꯥꯏꯅ ꯈꯜꯂꯤ
ꯎꯝ
ꯍꯧꯖꯤꯛꯇꯤ ꯀꯩ ꯇꯧꯔꯤꯒꯦ
ꯍꯧꯖꯤꯛ
ꯍꯣꯏ
ꯍꯧꯖꯤꯛ ꯍꯧꯖꯤꯛꯇꯤ ꯐꯝꯔꯒ ꯋꯥꯔꯤ ꯁꯥꯔꯒ ꯂꯩꯌꯦꯗ
ꯑꯣ ꯑ ꯅꯣꯏ ꯉꯁꯤꯗꯤ ꯌꯦꯡꯒꯦꯔꯣ ꯕꯣꯜꯒꯨꯝꯕ ꯍꯜꯂꯣ
ꯑꯥ
ꯑꯣ
ꯀꯔꯤ ꯍꯥꯏꯕ
ꯑꯦ ꯅꯣꯏꯁꯨ ꯕꯣꯜꯒꯨꯝꯕ ꯌꯦꯡꯒꯦꯔꯣ ꯉꯁꯤ ꯍꯥꯏꯕ
ꯎꯝꯍꯨꯝ ꯌꯦꯡꯑꯣꯏ
ꯌꯦꯟꯒꯔꯣꯏ ꯍꯣꯏꯗꯥꯥ ꯂꯥꯏꯔꯤꯛ ꯇꯣ ꯐꯖꯅ ꯄꯥꯎꯗ ꯕꯣꯜꯗꯤ ꯑꯗꯨꯝ ꯂꯥꯛꯀꯅꯤꯀꯣ ꯄꯎ ꯄꯎ ꯕꯣꯜꯗꯣ ꯐꯖꯅ
ꯌꯦꯡꯕꯗꯣ
ꯑꯥ ꯒꯥꯔꯤ ꯊꯧꯕꯁꯨ ꯅꯨꯡꯉꯥꯏꯔꯝ ꯅꯤꯀꯣ
ꯒꯥꯔꯤ ꯊꯧꯕ
ꯍꯣꯏ ꯁ꯭ꯋꯥꯏꯗ ꯒꯥꯔꯤ ꯊꯧꯕꯁꯦ ꯄꯦꯁꯦꯟꯖꯔ ꯄꯨꯔꯒ
ꯎꯝ
ꯈꯪ ꯈꯪꯂꯝ ꯅꯤꯗꯀꯣ
ꯄꯦꯁꯦꯟꯖꯔ ꯄꯨꯕꯒꯤ ꯀꯩꯅꯣꯃ ꯑꯥꯗ ꯔꯤꯖꯥꯔꯚ ꯇꯧꯕꯒꯤ ꯇꯥꯏꯃꯤꯡꯗꯨ ꯉꯥꯏꯔꯕ ꯃꯥꯜꯂꯦꯅꯦ ꯃꯣꯏꯒꯤꯁꯦ
ꯎꯝ
ꯎ
ꯍꯩ ꯍꯥ
ꯁꯤꯗꯤ ꯂꯣꯏꯔꯦ
ꯅꯪ ꯒꯥꯔꯤ ꯊꯧꯅꯕ ꯌꯥꯝ ꯂꯩꯔꯤꯕ꯭ꯔꯣ ꯅꯪꯗꯤ
ꯂꯩꯇꯦꯗ
ꯊꯧꯔꯤꯗꯨꯗꯤ ꯅꯪ ꯍꯧꯖꯤꯛꯁꯨ ꯊꯧꯔꯤꯗꯨꯗꯤ
ꯑꯩ ꯊꯧꯗꯦꯗꯥ
ꯅꯪ ꯊꯧꯕ ꯌꯥꯔꯤꯗꯨꯗꯤ
ꯌꯥꯗꯦꯕꯥ
ꯑꯦ ꯊꯧꯕꯒꯤ ꯅꯠꯇꯔꯣ ꯁ꯭ꯋꯥꯏꯗ ꯂꯥꯛꯄꯁꯦ
ꯍꯥ
ꯑ ꯂ ꯂꯧꯈꯇ꯭ꯔꯦ ꯑꯩ ꯑ ꯑ ꯈꯪꯉꯟ ꯀꯅꯤ ꯑꯗꯨꯝ ꯒꯥꯔꯤ ꯊꯧꯕ ꯄꯁꯦꯟꯖꯔ ꯄꯨꯕ ꯍꯥꯏꯔꯗꯤ ꯄꯦꯁꯦꯟꯖꯔꯗꯣ ꯃꯔꯤ ꯃꯤ ꯑꯃꯗꯣ ꯃꯔꯤ ꯃꯔꯤꯔꯛ ꯄꯨꯕ ꯌꯥꯕꯅꯦꯕꯀꯣ ꯄꯦꯁꯦꯟꯖꯔꯗꯣ ꯒꯥꯔꯤ ꯑꯃꯗ
ꯑ
ꯑ ꯈꯪꯔꯛ ꯀꯅꯤ